ꯍꯜꯂꯣ ꯍꯜꯂꯣ ꯍꯜꯂꯣ
ꯍꯜꯂꯣ
ꯑꯣ ꯇꯕ
ꯇꯥꯏꯌꯦ ꯇꯥꯕꯣ
ꯑꯣ ꯍꯣꯏ ꯇꯥꯔꯦ ꯇꯥꯔꯦ ꯀ ꯇꯧꯔꯝꯃꯤꯅꯣ
ꯐꯤꯁ ꯆꯂꯗ ꯏꯗꯤ
ꯍ ꯆꯠꯇꯥꯔꯣ
ꯎꯝ ꯆꯥꯔꯦ ꯈꯪꯗꯦ
ꯆꯦ ꯑꯩꯗꯤꯁꯗ꯭ꯔꯦ
ꯈꯩꯔꯤ ꯗꯎ ꯆꯌꯦ
ꯗꯥꯜ ꯆꯥꯏꯌꯦ ꯗꯥꯜ ꯆꯥꯔ ꯄꯨꯡ ꯅꯨꯡꯁꯤ ꯀꯥꯅꯤ ꯀꯣ
ꯍꯥꯥ
ꯅꯪꯗꯗꯥꯪꯗ ꯗꯥꯥꯎ ꯆꯄ ꯅꯅꯨꯡꯁꯤ ꯀꯥꯅꯤꯕ
ꯄꯍꯤ ꯀꯁ ꯆꯂꯥꯏ ꯄ ꯅꯄꯥꯏꯗꯤ
ꯍꯣꯁꯇꯦꯜ ꯂꯩꯔꯗ ꯎꯄꯥꯏ ꯂꯩꯇꯣꯏꯅꯦ
ꯍꯣꯏ
ꯎꯝ ꯑꯣꯟꯗꯤꯕꯣꯒ ꯌꯦꯡꯣ
ꯎꯝ ꯌꯦꯡꯗꯤ ꯍꯥꯏꯥꯏꯗꯤ
ꯎ
ꯅꯗ
ꯄꯩꯁ ꯌꯦꯡꯗꯦꯗ
ꯑ
ꯉꯁꯤꯗꯤ ꯀꯗꯥ ꯀꯗꯥꯁꯤ ꯀꯌꯥ
ꯁꯤꯗꯤ ꯑꯩꯈꯣꯏ ꯀ꯭ꯂꯥꯁ ꯂꯩ
ꯑꯣꯝ
ꯎ ꯅꯗꯤꯦ
ꯁ ꯑꯗꯨꯝ ꯆꯠꯊꯣꯛꯏ ꯉꯗꯤ
ꯎ
ꯁꯤ ꯀꯩ ꯇꯧꯔꯒꯦꯅꯦ
ꯍꯥꯥ
ꯇꯇꯩ ꯀꯩ ꯇꯣꯔꯒ
ꯎꯝ ꯀꯁ ꯇꯧꯅꯤ ꯅꯪꯗꯤ ꯂꯥꯏꯔꯤꯛ ꯇꯝꯕ꯭ꯔꯥ ꯐꯤ ꯇꯧꯕ꯭ꯔꯥ
ꯑꯩ ꯑꯗꯨꯝ ꯂꯩ
ꯑ
ꯑꯗꯨ ꯑꯗꯨꯝ ꯀ꯭ꯔꯤ ꯇꯧꯕ ꯈ꯭ꯔꯁꯨ ꯈꯣꯟꯂꯦ ꯑꯗꯨꯝ ꯑ ꯇꯣꯡꯕ ꯑꯗꯨꯝ ꯇꯣꯔꯂꯦ ꯅꯪꯗꯤ ꯍꯣꯁꯇꯦꯜ ꯂꯩꯔꯗꯤ ꯅꯨꯡꯉꯥꯏꯔꯝꯒꯅꯤꯅꯦ ꯑꯣ
ꯍꯥꯥ
ꯍꯣꯁꯇꯦꯜ ꯂꯩꯔꯗꯤ ꯅꯨꯡꯉꯥꯏꯔꯝꯕꯅꯦꯕ
ꯑ ꯅꯨꯡꯉꯥꯏꯗꯦ ꯑꯩꯈꯣꯏꯒꯤ ꯍꯣꯁꯇꯦꯜꯁꯤ ꯅꯨꯡꯉꯥꯏꯇꯦꯗ
ꯍꯒꯤꯅꯣꯥꯏ ꯇ ꯀꯣ
ꯃꯄꯥꯟꯁꯨ ꯇꯣꯄ ꯌꯥꯗꯦ ꯌꯥꯝ ꯏꯁꯇ꯭ꯔꯤꯛ ꯇꯧꯒꯅꯤ ꯑꯩꯈꯣꯏꯒꯤꯗꯤ
ꯎꯝ ꯑꯗꯨꯣ ꯐꯣꯟ ꯄꯥꯏꯕꯗꯤ ꯌꯥꯏꯅ ꯐꯩꯩꯅ
ꯎꯝ ꯍꯣꯏ
ꯂ ꯂꯂ ꯄꯥꯏ ꯂꯩꯔꯣ
ꯍꯣꯏ
ꯁꯤꯗ ꯏꯗꯣ ꯏꯩꯅ ꯇꯦ ꯅ ꯅ ꯅ ꯇꯧꯕꯂꯦ
ꯑꯣ
ꯑꯅꯁꯔ
ꯑꯗꯨꯗꯤ
ꯑꯩꯔ
ꯍꯣꯏ
ꯑꯩꯁꯦ ꯍꯧꯖꯤꯛꯁꯦ ꯎ ꯀꯩꯅꯣ ꯎ ꯁꯤꯦ ꯍꯩꯕꯣꯡ ꯍꯩꯕꯣꯡꯗꯣ ꯈꯪꯕ꯭ꯔꯥ
ꯑꯥꯎ ꯈꯪꯗꯦ
ꯀꯩꯅꯣ ꯑ ꯍꯩꯃ ꯑ ꯆꯥꯎꯥꯎꯔꯒ ꯃꯥ ꯀꯩꯅꯣ ꯇꯧꯔꯒ ꯒꯝ ꯌꯥꯝ ꯂꯩꯕꯗꯣ
ꯑꯣ ꯍꯣꯏ
ꯈꯪꯉꯤꯀꯣ ꯑꯣ ꯑꯗꯨꯗꯣ ꯈꯣꯛꯑꯒ ꯑꯗꯨꯗꯣ ꯆꯥꯕꯩ ꯈꯨꯠꯇꯨ ꯃꯥꯒꯤ ꯅꯝ ꯅ ꯑꯣꯏꯣꯏꯕꯗꯣ ꯑꯗꯨꯣ ꯑꯗꯨ ꯄꯣꯋꯥ ꯁꯅꯥꯂꯦꯝ
ꯎꯝ ꯌꯣꯟꯗ ꯂꯩꯕ ꯑꯩꯣꯏꯗꯤ
ꯑꯩ ꯍꯣꯏ ꯎꯝ
ꯎꯝꯉꯥꯏꯒꯤꯅꯤ ꯑꯗꯨꯗꯤ
ꯗꯗꯥꯏꯕ ꯃꯣꯏ ꯇꯔꯕ
ꯎꯝ
ꯅꯪꯁꯨ ꯋꯥꯔꯤ ꯍꯧꯅꯤ
ꯍꯥꯥ
ꯅꯪꯁꯨ ꯋꯥꯔꯤ ꯍꯎꯅꯤ ꯋꯥꯉꯣ ꯋꯥꯉꯑꯣ
ꯁꯨ ꯍ ꯇ ꯎꯝ
ꯗ ꯁꯨꯁꯨꯇꯥꯌꯦ
ꯑ ꯁꯤꯗꯗꯤ ꯑꯩ ꯌꯥꯝ ꯁꯥꯏꯌꯦ ꯅꯅꯨꯡꯁꯨ ꯇꯥꯗꯦ
ꯑꯣꯝ
ꯅꯪꯗꯤ ꯀꯣꯂꯦꯖ ꯀꯨꯃ ꯇꯠꯇꯦ
ꯆꯠꯇꯔꯦ ꯍꯣꯏ ꯑ ꯆꯠꯇꯦ ꯍꯣꯏ
ꯑꯣ
ꯑꯩꯈꯣꯏꯗꯤ ꯂꯣꯏꯔꯦ
ꯎꯝ
ꯂꯣꯏꯔꯦꯗ ꯕꯣꯛ ꯌꯦꯡꯕ ꯃꯤꯁꯤꯡꯁꯨ
ꯅꯪꯗꯤ ꯌꯦꯡꯗꯦ
ꯌꯦꯗꯤ ꯑꯩ ꯑꯩꯗꯤ ꯅꯋꯁ ꯅꯉ ꯅꯣꯡꯋ ꯁꯅꯥꯇ꯭ꯔꯗꯤ ꯌꯦꯡꯗꯦ
ꯑꯣ ꯅꯈꯣꯏ ꯁꯞꯄꯣꯔꯠ ꯇꯧꯧꯕ꯭ꯔꯥ ꯅꯁꯦ
ꯁꯞꯄꯣꯔꯠ ꯇꯧꯕ ꯑꯗꯨꯝ ꯍꯣꯏꯅ ꯍ ꯑꯗꯨꯝ ꯁꯞꯄꯣꯔꯠ ꯇꯧꯕ
ꯎꯝ
ꯅꯨꯡꯉꯥꯏꯇ꯭ꯔꯅꯦ
ꯍꯣꯏ ꯎꯝ ꯑꯩꯗꯤ ꯐ꯭ꯔꯁ
ꯐꯔꯅꯦꯗꯤꯁꯔ
ꯎꯝ
ꯎ
ꯄꯔꯇꯤꯀꯜꯁꯤ ꯇꯧꯏ ꯑꯗꯒꯅꯤ
ꯑꯁ ꯁꯤꯈ꯭ꯔꯦ ꯅꯨꯡ ꯁꯤꯌꯦ ꯇꯨꯃꯤꯟ ꯇꯃꯤꯟ ꯂꯩꯅꯔ ꯂꯩꯔꯦ
ꯎꯝ
ꯅꯨꯉꯥꯢ ꯇꯦꯗ
ꯎꯝ
ꯋꯥꯏꯗ
ꯎꯝ
ꯎꯝ
ꯀꯩꯏꯡꯁꯪ ꯊꯧꯕ꯭ꯔ ꯑꯗꯨꯗꯤ
ꯑꯩꯁꯦ ꯆꯥꯛ ꯏꯟꯁꯥꯡ ꯊꯣꯡꯗ꯭ꯔꯤꯌꯦ
ꯊꯦꯡꯉꯅꯦ ꯑꯗꯨꯗꯒꯤ
ꯎꯝ ꯈꯔꯗꯤ ꯊꯦꯡꯈ꯭ꯔꯦ ꯆꯥꯛ ꯏꯟꯁꯥꯡ ꯊꯣꯡꯗ꯭ꯔꯤꯌꯦ ꯑꯩ
ꯆꯥꯛ ꯏꯟꯁꯥꯡ ꯊꯣꯡꯗ꯭ꯔꯤ ꯈꯪꯅꯦ ꯆꯥꯒꯦꯔꯥ ꯆꯥꯔꯣꯏꯔꯥ ꯆꯥꯅꯤꯡꯉꯒꯅ ꯑꯁ ꯗꯨꯀꯥꯟꯁꯨ ꯐꯪꯅꯔꯣꯏ ꯑꯗꯨꯗꯤ
ꯅꯪꯈꯛꯇ ꯂꯩꯕ꯭ꯔꯥ
ꯑꯩꯔꯥ ꯏꯊꯟꯇ ꯅꯠꯇꯦ ꯃꯤ ꯈꯔꯒ ꯂꯩꯌꯦ ꯎ ꯂꯩꯕꯨꯅ ꯂꯣꯏꯔꯦꯗ ꯎꯝ ꯅꯪ ꯁꯤꯗ ꯌꯥꯎꯕ ꯀꯌꯥꯝ ꯀꯨꯏꯔꯒꯦ
ꯀꯨꯏꯗꯔꯤ
ꯎꯝ
ꯃꯃꯤ ꯑꯃꯥ ꯑꯅꯤꯒꯨꯝꯕ
ꯇꯥꯛꯁ ꯀꯝꯄ꯭ꯂꯤꯠ ꯑꯣꯏꯔꯕ꯭ꯔꯣ ꯅꯪꯗꯤ ꯀꯌꯥꯌꯥꯝ ꯋꯥꯠꯂꯤꯒꯦ ꯎꯝ
ꯎꯝꯍ ꯂꯣꯏꯗꯔ꯭ꯤ
ꯎꯝ ꯀꯩꯁꯨ ꯅꯣꯡꯃ ꯌꯥꯎꯋꯦ ꯌꯥꯎꯕꯅꯦ ꯉꯁꯤ ꯑꯌꯨꯛ ꯈꯛꯇꯝꯅ ꯍꯧꯕꯅꯦꯕ ꯑꯁ ꯈꯪꯗꯦꯗ
ꯍꯝ
ꯑꯣ ꯑꯃꯨꯛ ꯇꯧꯔꯒ ꯋꯥ ꯋꯥ ꯋꯥꯉꯥꯡꯅꯤꯉꯥꯏ ꯂꯩꯇꯦ
ꯍꯣꯏ ꯎꯝꯍꯝ
ꯋꯥꯏ ꯋꯥꯏ
ꯎꯡꯍꯥ
ꯎꯝ
ꯑꯗ ꯍꯣꯁꯄꯣꯠ ꯍꯣꯏ ꯍꯣꯏ
ꯎꯝ ꯃꯤ ꯌꯥꯝ ꯂꯦꯝꯃꯜꯂꯦꯀꯣ ꯅꯪ‌
ꯌꯥꯗ ꯍꯥꯏꯗꯤ
ꯇꯥꯕ꯭ꯔꯣ
ꯑ ꯇꯥꯏꯌꯦ
ꯑ
ꯍꯖꯤ ꯀꯔꯤ ꯇꯧꯔꯦ ꯑꯗꯨꯗꯤ
ꯐꯝꯃꯤ
ꯎꯝ
ꯐꯝꯃꯒ ꯂꯩꯌꯦ
ꯑ
ꯄꯀꯠꯇ ꯄꯀꯠꯇ
ꯂꯣꯏꯔꯦꯗ ꯅꯣꯡꯁꯨ ꯆꯨꯏꯌꯦ ꯍꯥꯏꯔꯁꯨ ꯐꯖꯅ ꯀꯟꯅ ꯍꯩꯊꯔꯒꯦ ꯍꯥꯏꯗꯦ
ꯍꯥꯥ
ꯑꯗꯨꯗꯤ ꯅꯪ ꯑꯗꯨꯗꯤ ꯀꯣꯂꯦꯖ ꯑꯃꯨꯛ ꯆꯠꯀꯅꯤꯅ
ꯍꯌꯦꯡ
ꯍꯣꯏ ꯀ ꯄꯨꯡꯒꯌꯥꯗꯒ ꯂꯃꯤ
ꯄꯨꯡ ꯑꯦꯂꯕꯦꯟꯒꯨꯝꯕꯟ ꯇꯣꯡꯕꯅꯤ
ꯑꯣ
ꯅꯪ
ꯈꯪꯗꯦ ꯉꯍꯛ ꯂꯩꯔꯒ ꯈꯪꯗꯦꯗ ꯊꯦꯡꯅ ꯇꯨꯝꯕ ꯃꯥꯜꯂꯦ
ꯍꯣꯏ
ꯍꯥꯏꯕ ꯉꯝꯗꯦ
ꯎꯝ ꯇꯨꯝ ꯄꯨꯨꯡ ꯀꯌꯥꯗ ꯍꯥꯏꯒꯄ꯭ꯔꯥ
ꯎꯝ ꯑꯩꯗꯤ ꯌꯍꯧ ꯊꯦꯡꯉꯦ ꯉꯟꯗꯦ ꯁꯦꯞ ꯎꯝ ꯄꯨꯡ ꯇꯔꯦꯠ ꯃꯈꯥꯏꯒꯨꯝꯕ ꯍꯧꯒꯠ ꯑꯗꯨꯅ ꯉꯟꯕꯅꯦ ꯑꯗꯨꯗꯩꯒꯤ
ꯑ ꯍꯝ ꯍ
ꯍꯦ ꯑꯣ ꯐꯔꯦ ꯑꯗꯨꯗꯤ ꯃꯪ ꯐꯥꯅꯔꯁꯤꯀꯣ
ꯎꯝ ꯎꯝ ꯔꯣ ꯌꯥꯗꯦ ꯅꯪ ꯊꯝꯃꯣꯅꯦ